ꯇꯥꯔꯕꫭ
ꯅꯪ ꯇꯥꯔꯕꯣ
ꯇꯥꯔꯦ ꯇꯥꯔꯦ ꯑꯩꯕꯨꯗꯤ
ꯀꯩꯗꯧꯔꯝꯃꯤꯅꯣ
ꯑ ꯆꯥꯛ ꯇꯣꯛꯄꯒꯤ ꯁꯨꯝ ꯂꯩꯔꯝꯕꯅꯤꯗ
ꯑꯣ ꯀꯩꯪ ꯀꯩꯖꯥꯡꯆꯥꯔꯕ
ꯉꯁꯤꯗꯤ ꯀꯥꯡꯁꯣꯏ ꯑꯃ ꯇꯧꯔꯦ ꯊꯖꯨ ꯑꯃ ꯌꯦꯠꯂꯦ ꯀꯥꯉꯧ ꯑꯃ ꯇꯧꯔ ꯆꯥꯏ
ꯅꯪꯅ ꯊꯣꯡꯕꯗꯤ ꯃꯥꯟꯗꯦ ꯀꯩꯅꯣꯅꯦ ꯏꯟꯁꯥꯡꯗꯣ ꯃꯊꯦꯜꯗꯣ ꯑꯍꯨꯝ ꯇꯧꯋꯦꯕ
ꯑꯩ ꯀꯃꯥꯏꯅ ꯊꯣꯡꯗꯣꯏꯅꯣ ꯌꯨꯝ ꯂꯩꯔꯒ ꯑꯩꯈꯣꯏ ꯏꯇꯩꯃꯅ ꯊꯣꯡꯕꯗꯤ ꯏꯃꯥꯒꯅ
ꯎꯝ ꯑꯣ ꯅꯣꯏ ꯏꯇꯩꯃ ꯑꯅꯧꯕꯒꯤ ꯈꯨꯠꯇꯨꯕꯨ ꯀꯝꯗꯧꯒꯦ
ꯑꯅꯧꯕꯒꯤ ꯈꯨꯠꯁꯦ ꯃꯣꯏ ꯑꯥꯗ ꯆꯥꯛ ꯊꯣꯡꯉꯛꯄꯗꯣ
ꯑꯝ
ꯐꯤ ꯌꯥꯝ ꯁꯥꯔꯛꯑꯦꯌꯦ ꯔꯥꯅꯤ ꯐꯤ ꯁꯥꯕꯗꯣ ꯑꯗꯨꯒꯤ ꯆꯥꯛꯇꯤ ꯌꯥꯝ ꯀꯟꯅ ꯊꯣꯡꯉꯛꯇꯕꯖꯥꯠꯅꯤ
ꯑꯣ
ꯃꯃꯥꯗꯨꯅ ꯑꯗꯨꯝ ꯑꯌꯥꯝꯕ ꯃꯇꯝꯗ ꯆꯥꯛ ꯊꯣꯡꯕꯖꯥꯠꯅꯤ
ꯎꯝ
ꯑꯗꯨꯅ ꯑꯅꯧꯕꯒꯤ ꯈꯨꯠꯇꯣ ꯍꯥꯎꯇꯕꯗꯤ ꯅꯠꯇꯦ ꯍꯥꯎꯗꯤ ꯍꯥꯎꯋꯦꯕꯀꫭ ꯃꯣꯏ ꯑꯗꫭꯝꯗ ꯊꯨꯝ ꯃꯣꯔꯣꯛ ꯌꯥꯝ ꯆꯥꯗ ꯃꯥꯜꯂꯦꯕ
ꯑꯣ
ꯑꯗꯨꯒ ꯊꯕꯛꯁꯨ ꯈꯔ ꯇꯞꯄꯦ
ꯑꯣ ꯃꯁꯥꯗꯣ ꯈꯔ ꯇꯞꯆꯕꯤꯔꯕ
ꯑ ꯃꯁ ꯇꯞꯄ ꯍꯥꯏꯗꯤ ꯐꯤ ꯅꯨꯡ ꯁꯥꯔꯒ ꯑꯗꯨꯝ ꯊꯕꯛ ꯏꯟꯈꯥꯡ ꯑꯇꯩ ꯁꯨꯗ꯭ꯔꯅꯤꯅꯀꯣ ꯃꯥ ꯃꯥꯁꯇꯔ ꯂꯣꯏꯔꯛꯄꯗꯩꯗꯤꯅꯦ
ꯑꯝ
ꯑꯗꯨꯝ ꯔꯥꯅꯤ ꯐꯤ ꯃꯁꯜ ꯂꯣꯏꯗ꯭ꯔꯤꯉꯩꯗꯁꯨ ꯅꯠꯇꯦ ꯍꯥꯟꯅ ꯂꯥꯏꯔꯤꯛ ꯁꯨꯝ ꯇꯝꯕ ꯍꯧꯔꯛꯄꯗꯒꯤꯩ ꯔꯥꯅꯤ ꯐꯤ ꯀꯩꯀꯥ ꯁꯥꯕꯁꯦ
ꯑꯣ
ꯃꯥꯜꯂꯦꯕ
ꯑ
ꯑꯗꯨꯅ ꯑꯗꯨ ꯑꯗꯨꯝ ꯁꯥꯔꯒ ꯑꯗꯨꯝ ꯂꯥꯏꯔꯤꯛ ꯈꯔ ꯈ ꯇꯧꯝꯕꯇꯕꯨꯛꯇꯤ ꯂꯣꯏꯁꯜꯂꯕ
ꯑꯣ
ꯑꯗꯨꯒ ꯑꯗꯨꯝ ꯃꯁꯇꯔꯗꯨ ꯂꯣꯏꯈꯤꯕꯩꯗꯤ ꯕꯦꯠ ꯇꯝꯕꯒꯤ ꯀꯩꯀꯥ ꯇꯧꯕꯗ ꯕꯦꯠꯇꯣ ꯈꯟꯗꯕꯗꯩꯅꯦ
ꯑ
ꯀꯩꯅꯣ ꯇꯧꯖꯥꯅꯤ ꯑꯃꯨꯛ ꯐꯤ ꯁꯥꯕꯗ ꯑꯣꯏꯅ ꯑꯣꯟꯊꯈꯤꯕ ꯍꯥꯏꯇꯥꯔꯦ ꯑꯗꯨꯅ ꯐꯤꯗꯣ ꯑꯗꯨꯝ ꯁꯥꯂꯦ ꯔꯥꯅꯤ ꯐꯤꯁꯤꯗꯤ ꯄꯩꯁꯥ ꯇꯥꯡꯉꯤꯗꯣ
ꯑꯝ
ꯇꯔꯥ ꯃꯌꯥ ꯑꯗꯨꯝ ꯄꯤꯅꯩꯗꯅ ꯑꯗꯨꯅ ꯔꯥ ꯅꯨ ꯐꯤꯗ ꯑꯗꯨꯝ ꯁꯥꯔꯒ ꯇꯧ ꯂꯥꯛꯑꯕꯅꯤꯅꯅꯦ
ꯑꯣ
ꯇꯧꯕ ꯊꯕꯛ ꯌꯨꯝꯒꯤ ꯊꯕꯛ ꯏꯪꯈꯥꯡ ꯂꯣꯏꯁꯟꯕ ꯈꯣꯠꯆꯟꯕꯗꯣ ꯀꯩꯝ ꯌꯥꯎꯗ꯭ꯔꯦꯕ ꯃꯣꯏꯗꯣ
ꯑꯣꯨꯡꯉꯣ
ꯃꯔꯒꯤ ꯌ ꯌ ꯀꯃꯥꯏ ꯃꯣꯏ ꯃꯆꯤꯟ ꯃꯅꯥꯎ ꯃꯄꯥꯒꯤ ꯃꯆꯤꯟ ꯃꯅꯥꯎꯗꯣ ꯑꯗꯨ ꯄꯨꯟꯅ ꯂꯩꯃꯤꯟꯅꯕꯒꯤꯅꯦ ꯈꯔ ꯆꯤꯟꯅꯁꯨ ꯂꯩꯕ ꯊꯕꯛꯁꯨ ꯂꯩꯇꯕ ꯍꯥꯏꯇꯥꯔꯦ ꯍꯩꯇꯕ
ꯐꯩꯌꯦ ꯐꯌꯦ
ꯑꯩꯈꯣꯏꯗꯤ ꯅꯨꯄꯤꯁꯨ ꯌꯥꯎꯅꯤꯅꯅꯦ
ꯑꯥ
ꯏꯆꯦ ꯑꯃ ꯌꯥꯝꯕꯗꯁꯨ ꯑ ꯀꯨꯏꯅ ꯑꯩꯅ ꯀ꯭ꯂꯥꯁ ꯑꯥꯏꯠꯇ ꯀꯞꯄꯗ ꯃꯌꯨꯝ ꯄꯥꯟꯈ꯭ꯔꯦꯗꯅ
ꯍꯥꯝ
ꯑꯗꯨꯅ ꯅꯨꯄꯤꯗꯣ ꯄꯥꯛ ꯌꯥꯎꯇꯕꯅꯤꯅ ꯀꯃꯥꯏꯅ ꯇꯧꯒꯦꯗ ꯑꯗꯨꯝ ꯃꯣꯏꯅ ꯑꯩꯈꯣꯏ ꯕꯥꯍꯣꯏꯅꯗꯤꯅꯦ ꯃꯆꯥꯅꯨꯄꯤꯗꯣ ꯀꯈꯏꯅ ꯁꯝ ꯊꯥꯗꯣꯛꯂꯛꯑꯕꯅꯤꯅꯀꯣ ꯅꯨꯄꯤꯒ ꯑꯝꯇ ꯂꯩꯇ ꯑꯍꯥꯟꯕ ꯃꯉꯣꯟ ꯄꯤ ꯂꯥꯛꯄꯗꯣ ꯐꯖ ꯇꯧꯖꯗꯅꯀꯣ ꯃꯆꯥꯅꯨꯄꯤꯗꯄꯤꯒꯤ ꯏꯁꯇꯥꯏꯜꯗ ꯈꯟꯕꯗꯣ
ꯑꯥ
ꯑꯗꯨꯃꯥꯏꯅ ꯈꯜꯂ ꯂꯣꯏꯅꯕꯤ
ꯑꯗꯣ ꯅꯣꯏ ꯃꯥꯗꯤ ꯅꯣꯏꯃꯥ ꯍꯣꯏꯗꯤ ꯑꯃꯨꯛ ꯑꯃꯔꯣꯝꯗ ꯑꯃꯨꯛ ꯊꯕꯛ ꯀꯣꯝꯊꯣꯛꯑꯗꯣꯏꯅꯤ ꯀꯣꯝꯊꯣꯛꯑꯝꯗꯣꯏꯅꯤꯗꯤ ꯃꯧ ꯑꯅꯧꯕꯤ ꯂꯥꯛꯄꯄꯤꯅ ꯆꯥꯛ ꯏꯁꯤꯡ ꯊꯣꯡꯕꯁꯨ ꯑꯣꯏꯁꯅꯨ ꯑꯗꯒꯤ ꯍꯤꯡꯒꯣꯜ ꯀꯩꯀꯥ ꯑꯣꯏꯖꯅꯨ ꯍꯥꯏꯗꯤ ꯃꯇꯦꯡꯗꯤ ꯃꯇꯦꯡ ꯏꯇꯦꯡꯗꯤ ꯈꯔꯗꯤ ꯑꯗꯨꯝ ꯑꯣꯏꯔꯝꯗꯣꯏꯅꯤꯗ ꯅꯣꯏ ꯃꯥꯒꯤꯁꯨ ꯑꯣꯏꯔꯝꯃꯣꯏꯗꯅꯦ
ꯑꯣꯏꯌꯦ ꯑꯣꯏꯌꯦꯦ ꯑꯗꯨꯕꯨꯗꯤ ꯑꯩꯈꯣꯏ ꯃꯥ ꯍꯥꯟꯅ ꯍꯤꯡꯒꯣꯜ ꯑꯃꯨꯛꯁꯨ ꯑꯗꯨꯗꯒꯤꯗꯤ ꯆꯥꯛ ꯑꯃꯨꯛ ꯊꯣꯡꯕ ꯆꯪꯉꯛꯄ ꯈꯣꯠꯂꯛꯄ ꯇꯧꯕꯗꯣ ꯇꯧꯗ꯭ꯔꯦꯗꯅꯀꯣ ꯆꯥꯛ ꯊꯤꯔꯝꯗꯥꯏꯗ ꯈꯤꯇꯪ ꯃꯇꯦꯡ ꯄꯥꯡꯕꯒꯤ ꯋꯥꯅꯦꯕ
ꯑꯣ
ꯍꯥꯟꯅꯒꯤ ꯑꯗꯨꯃꯥꯏꯅ ꯑꯩꯈꯣꯏ ꯃꯥꯁꯨ ꯋꯥꯔꯕꯅꯤꯗ ꯆꯍꯤ ꯑꯁꯨꯛ ꯌꯥꯝ ꯀꯨꯏꯕꯁꯦ ꯑꯩꯈꯣꯏ ꯃꯌꯥꯝ ꯂꯥꯏꯔꯤꯛ ꯇꯧꯅꯕ ꯍꯣꯠꯅꯕꯗꯀꯣ ꯂꯧꯧꯅꯕ ꯍꯣꯠꯅꯕꯅꯦ ꯣꯟꯁꯨ ꯅꯧꯕꯕꯨ ꯍꯣꯠꯅꯕꯅꯦ
ꯆꯍꯤ ꯀꯌꯥꯃꯨꯛ ꯁꯨꯔꯒꯦ
ꯑꯩꯈꯣꯏ ꯏ ꯃꯥꯁꯦ ꯍꯧꯖꯤꯛ ꯆꯍꯤ ꯍꯨꯝꯐꯨ ꯃꯌꯥ ꯁꯨꯗꯣꯏ ꯇꯧꯔꯝꯃꯅꯤ
ꯍꯤꯔ ꯑꯃꯃꯤꯅꯤꯀꯣ ꯑꯗꯨꯗꯤ ꯀꯣ
ꯌꯥꯃꯤ
ꯑ
ꯏꯃꯥꯒꯤ ꯃꯆꯤꯟ ꯃꯅꯥꯎ ꯂꯩꯔꯤꯕ ꯃꯌꯥꯝꯗꯣ
ꯑꯥ
ꯑꯗꯨꯒꯤꯗꯤ ꯃꯣꯏꯅ ꯃꯆꯥ ꯆꯥꯎꯗꯅ ꯃꯆꯥꯗꯨꯅ ꯄꯣꯔꯛꯄ ꯃꯁꯨꯁꯨ ꯐꯧꯗꯣ
ꯍꯥꯝ
ꯑꯗꯨꯐꯥꯎꯛꯇ ꯅꯨꯄꯤ ꯊꯤꯕ ꯌꯥꯁꯤꯜꯂꯛ ꯀꯩꯅꯣ
ꯅꯣꯏꯒꯤꯗꯤ ꯍꯟꯗꯛ ꯊꯤꯔꯤꯁꯤꯅ ꯅꯣꯏꯗꯥꯗꯤꯅ ꯑꯍꯥꯟꯕ ꯑꯣꯏꯗꯣꯏꯔꯥ ꯅꯣꯏ ꯑꯍꯨꯝ ꯁꯨꯕꯗꯨꯗ ꯃꯥ ꯈꯛꯇꯔ ꯅꯨꯄꯤ ꯊꯤꯔꯤꯁꯦ ꯑꯇꯩ ꯑꯅꯤ ꯅꯪꯁꯨ ꯊꯤꯗ꯭ꯔꯤ ꯑꯃꯗꯨꯁꯨ ꯊꯤꯔꯕ ꯊꯤꯗ꯭ꯔꯤꯕ ꯀꯃꯥꯏꯅ ꯇꯧꯔꯤ
ꯑꯃꯗꯨꯁꯨ ꯊꯤꯗ꯭ꯔꯤꯗꯣ ꯑꯃꯗꯣ ꯃꯄꯥꯟ ꯂꯝꯗ ꯂꯩ
ꯑꯣ ꯀꯩ ꯀꯩ ꯍꯅꯔꯤꯅꯣ ꯃꯥꯗꯤꯌꯥ
ꯑ ꯁꯤꯗꯒꯦ ꯃꯥꯁꯥ ꯣꯁꯥꯂꯒ ꯌꯎꯟꯗ ꯆꯏ ꯊꯥꯃ ꯀꯥꯏ ꯃ ꯂꯩꯔꯃꯤꯗꯨꯅꯥ ꯊꯥ ꯃꯈꯥꯏꯗꯤ ꯃꯈꯥꯏ ꯑꯃꯨꯛ ꯃꯥ ꯄꯩꯁꯥ ꯊꯥꯏꯌꯦ ꯑꯗꯨꯒ ꯔꯤꯁꯔꯁꯀꯤ ꯄꯩꯈꯥꯗꯣ ꯈꯜꯂꯛꯛꯇꯅꯅꯦ ꯑꯗ ꯁꯔꯖ ꯂꯣꯏꯗꯧꯕ ꯆꯍꯤ ꯑꯍꯨꯝ ꯏꯁꯥꯃꯨꯛꯇꯤ ꯋꯥꯠꯂꯤ ꯃꯥꯜꯂꯦ
ꯑ ꯋꯥꯠꯂꯤ ꯑꯗꯨꯗꯤ ꯆꯍꯤ ꯑꯍꯨꯝ ꯍꯥꯏꯁꯦ ꯆꯍꯤ ꯑꯃ ꯍꯥꯏꯁꯦ ꯅꯨꯃꯤꯠ ꯆꯍꯨꯝꯒ ꯍꯨꯝꯐꯨ ꯃꯉꯥꯅꯤ ꯑꯅ ꯁꯥꯔꯤꯅꯤ ꯆꯍꯨꯝ ꯃꯉꯥꯅꯤ ꯑꯅꯤꯗꯤ ꯀꯌꯥ ꯇꯥꯔꯤꯦ ꯌꯦꯡꯉꯣꯅꯦ ꯁꯥꯇ꯭ꯔꯣ ꯁꯥꯇ꯭ꯔꯦ ꯀꯌꯥ ꯀꯨꯟꯊ꯭ꯔꯥ
ꯅꯨꯃꯤꯠ ꯂꯤꯁꯤꯡ ꯑꯃꯒꯤ ꯃꯌꯥꯗꯤ ꯂꯩꯔꯤ
ꯎ ꯍꯣꯏ ꯍꯣꯏ ꯅꯨꯃꯤꯠ ꯂꯤꯁꯤꯡ ꯑꯃ ꯍꯦꯜꯂꯤꯃꯤꯅꯦꯍꯦ ꯅꯪꯕꯣ ꯂꯤꯁꯤꯡ ꯑꯃꯒ ꯍꯨꯝꯐꯨ ꯃꯉꯥ ꯁꯨꯃꯥꯏꯅ ꯑꯣꯏꯗꯣꯏꯅꯤꯅꯦ ꯅꯨꯃꯤꯠꯇꯣ
ꯃꯥꯅꯤ ꯃꯥꯅꯤ
ꯍꯥꯏꯗꯤ ꯆꯍꯤ ꯑꯍꯨꯝꯒꯁꯦ ꯍꯣꯏ ꯑꯗꯨ ꯈꯪꯍꯧꯕ ꯃꯇꯝꯕꯨꯗꯤ ꯅꯠꯇꯦ ꯑꯗꯨ ꯎꯝ ꯃꯇꯝꯅ ꯑꯩꯈꯣꯏꯁꯨ ꯉꯥꯏꯗꯦ ꯑꯗꯨꯒ ꯍꯧꯈꯤꯕ ꯃꯇꯝꯁꯦ ꯌꯥꯝ ꯊꯨꯅ ꯊꯨꯅ ꯍꯧꯈꯤꯕꯅꯦꯕ ꯁꯨꯝ ꯈꯪꯍꯧꯗꯕꯅꯦ ꯃꯇꯝꯁ ꯍꯥꯏꯁꯦ
ꯍꯧꯕꯅꯦ ꯅꯪ ꯑꯩ ꯊꯦꯡꯅꯕꯗꯣ ꯃꯃꯥꯡꯁꯨ ꯍꯤꯡꯉꯤꯗꯅ ꯄꯩꯈꯥ ꯊꯥꯂꯛꯑꯦꯀꯣ ꯐꯦꯕꯋꯥꯔꯤ ꯁ꯭ꯋꯥꯏꯗ ꯊꯥꯕꯅꯤ ꯂꯥꯛꯄꯗꯤ ꯀꯩꯅꯣ ꯁ꯭ꯋꯥꯏꯗꯩ ꯂꯥꯛꯈꯤꯕꯅꯦꯕ ꯗꯤꯁꯦꯝꯕꯔ ꯏꯊꯝꯗꯥꯏ ꯃꯇꯝ ꯋꯤꯟꯇꯔ ꯃꯇꯝ ꯁ꯭ꯋꯥꯏꯗꯩ ꯂꯥꯛꯈꯤꯕꯅꯦꯕꯀꯣ
ꯑ ꯗꯤꯁꯦꯝꯕꯔꯒꯤ ꯗꯦꯠ ꯐꯤꯐꯇꯤꯟ ꯑꯗꯨꯗ ꯂꯥꯛꯈꯤꯕꯅꯤ
ꯑ ꯗꯤꯁꯦꯝꯕꯔꯒꯤ ꯐꯤꯇꯤꯟ ꯀ ꯀꯣ ꯗꯅꯟꯅꯤ ꯃꯤꯟꯅꯗꯅ ꯚꯥꯏ ꯚꯥꯏ ꯀꯩꯀꯥꯅꯤ ꯑꯥꯗ ꯌꯥꯎꯋꯦꯗꯅ ꯅꯣꯏ ꯗꯥꯥꯗꯤ ꯄꯛꯅ ꯍꯣꯁꯇꯦꯜ ꯃꯅꯨꯡꯗ ꯂꯥꯟ ꯇꯧꯕꯗꯣ
ꯑꯥ
ꯃꯃꯕꯥꯅꯤꯅ ꯅꯣꯏ ꯗꯥꯗꯤ ꯄꯛꯅ ꯃꯤꯒꯤ ꯕꯦꯠꯃꯤꯟꯇꯜ ꯁꯥꯟꯅꯐꯝ ꯀꯣꯠꯀꯇꯣ ꯍꯥꯏꯖꯝ ꯇꯣꯡꯖꯤꯜꯂꯝꯕꯗꯣ
ꯑꯦ ꯑꯗꯨꯅ ꯃꯃꯥꯡ ꯆꯍꯤ ꯍꯒꯤꯅꯦꯍꯦ ꯃꯃꯥꯡ ꯆꯍꯤ ꯍꯩꯒ ꯃꯃꯥꯡꯁꯨ ꯍꯩꯒ ꯑꯗꯨꯅ
ꯑꯗꯨꯅ ꯃꯃꯥꯡ ꯆꯍꯤꯒꯤ ꯃꯃꯥꯡ ꯆꯍꯤꯗꯅꯦ
ꯎꯝ ꯃꯥꯅꯦ ꯀꯨꯏꯗ ꯀꯦꯅꯨꯅꯦ
ꯑꯣ ꯆꯨꯝꯃꯤꯅꯦ ꯃꯃꯥꯡ ꯆꯍꯤꯒꯤ ꯃꯃꯥꯡ ꯆꯍꯤꯅꯦ ꯃꯃꯥꯡ ꯆꯍꯤ ꯍꯗꯤ ꯑꯃꯨꯣ ꯑ ꯊꯦꯡꯅꯔꯒ ꯀꯩꯅꯣ ꯇꯧꯋꯤꯀꯣ ꯇꯨꯃꯤꯟꯅ ꯆꯥ ꯊꯛ ꯆꯠꯅꯈꯤꯕꯗꯨꯣ ꯑꯗꯨꯝ ꯅꯤꯔꯀ ꯑꯗꯨ ꯃꯑꯣ ꯁꯤꯂ ꯍ
ꯍꯟꯗꯛ ꯆꯍꯤꯒꯤꯔ ꯑꯃꯨꯛ ꯑꯩꯈꯣꯏ ꯇꯔꯦꯠ ꯅꯤꯄꯥꯜ ꯄꯨꯜꯂꯤꯗꯅ
ꯎꯝ
ꯆꯨ ꯃꯌꯨꯝꯗ ꯂꯥꯛꯏꯗꯅ
ꯑꯥ ꯆꯃꯤ ꯆꯧ
ꯑꯗꯨꯃꯥꯏꯅ ꯑꯗꯨꯃꯥꯏꯅ ꯇꯧꯋꯦꯕ ꯑꯗꯣ ꯃꯃꯥꯁꯤꯒꯤ ꯃꯃꯥꯁꯤꯒꯤ ꯍꯥꯏꯗꯤ ꯃꯣꯏꯅ ꯀꯩꯅꯣ ꯇꯧ ꯂꯣꯏꯔꯒ ꯖꯒꯣꯏ ꯁꯥꯕ ꯈꯣꯠꯄ ꯗꯥꯟꯁ ꯇꯧꯕ ꯈꯣꯠꯄ ꯇꯧꯋꯤꯗꯅ ꯑꯗꯨꯃꯥꯏꯅ ꯇꯧ ꯑꯗꯨꯃꯥꯏꯅ ꯇꯧꯗꯨꯅ ꯑꯗꯨ ꯈꯪꯉꯤꯅꯦ ꯅꯣꯏꯗꯤ ꯀꯩꯀꯩ ꯍꯣꯠꯅꯔꯤ ꯍꯧꯖꯤꯛꯀꯥꯟꯗꯦ
ꯁꯖꯤꯀꯥꯟꯗꯦ ꯀꯩꯅꯣ ꯇꯧꯕꯗꯤ ꯂꯣꯏꯁꯤꯜꯂꯛꯑꯦ ꯑꯩꯒꯤ ꯇꯝꯒꯗꯕ ꯂꯧꯒꯗꯕ ꯁꯥꯔꯇꯤꯐꯤꯀꯦꯠ ꯇꯝꯅꯕꯗꯣ
ꯎꯝ
ꯆꯂꯦ ꯊꯕꯀꯤꯦ ꯑꯗꯨꯒ ꯊꯕꯛ ꯊꯥꯕꯒꯤ ꯑꯦꯛꯖꯥꯝ ꯑꯅꯤ ꯑꯍꯨꯝ ꯄꯕꯀꯣ
ꯎꯝ
ꯑ ꯆꯞ ꯑꯒꯤ ꯭ꯔꯤꯄꯦꯔꯦꯁꯟ ꯇꯧꯔꯒ ꯂꯩꯒꯦ ꯇꯧꯕꯅꯤ ꯀꯩꯅꯣ ꯅ ꯁꯥ ꯌꯦꯡꯉꯤꯗꯨꯕꯣ ꯀꯔꯣ ꯀꯔꯥ ꯀꯔꯣ ꯀꯔꯥ
ꯑꯣ ꯑꯩꯒꯤ ꯃꯣꯟꯁꯦ ꯅꯨꯡꯉꯥꯏꯇꯕ ꯍꯥꯏꯇꯥꯔꯦ ꯃꯣꯟꯁꯦ ꯑꯩꯅ ꯅꯥꯗꯕꯁꯦ ꯑꯗꯨꯒꯤꯅꯤꯗ ꯑꯗ ꯀꯩꯅꯣ ꯇꯧꯕ꯭ꯔꯣ ꯅꯣꯏ ꯅꯦꯠ ꯅꯨꯡ ꯀꯩꯀꯥꯗꯤ ꯊꯥꯔꯣꯏꯗ꯭ꯔꯣ ꯀꯃꯥꯏꯅ ꯇꯧꯗꯣꯔꯤꯃꯣ
ꯍꯟꯗꯛꯀꯤ ꯅꯦꯠ ꯊꯥꯒꯤꯅ ꯍꯧꯔꯛꯄ ꯇꯥꯏꯃꯤꯡꯗꯣ ꯑꯩꯅ ꯕꯦꯠ ꯂꯣꯏꯁꯟꯕ ꯃꯇꯝꯗꯨꯗ ꯅꯦꯠꯀꯤ ꯄꯦꯄꯔ ꯋꯥꯟ ꯀꯩꯀꯥꯒꯤꯗꯤ ꯃꯦꯠꯁ ꯔꯤꯖꯅꯤꯡ ꯀꯩꯀꯥꯗꯣ ꯐꯖꯅ ꯑꯩ ꯑꯗꯨꯝ ꯄ꯭ꯔꯤꯄꯦꯔꯦꯁꯟ ꯇꯧꯕ ꯍꯧꯔꯝꯃꯕꯅꯦꯕ ꯀꯣ
ꯑꯥ
ꯂꯚꯦꯜ ꯂꯣꯏꯁꯜꯂꯝꯗꯥꯏꯁꯦ ꯊꯕꯛ ꯌꯥꯝꯅ ꯀꯩꯅꯣ ꯇꯧꯋꯦꯕ ꯄꯤꯁꯜꯂꯛꯑꯦꯕ ꯔꯦꯁꯟ ꯄ꯭ꯂꯥꯟ ꯁ꯭ꯀꯨꯜ ꯏꯟꯇꯔꯟꯁꯤꯞ ꯇꯧꯕꯅꯦ ꯑꯗꯒꯤꯗꯤ ꯑꯥꯔꯠ ꯑꯦꯛꯖꯤꯕꯤꯁꯟꯅ ꯌꯥꯎꯔꯤꯕꯕꯨꯣ ꯑꯩꯈꯣꯏꯒꯤ
ꯎꯝ
ꯑꯦꯛꯃꯤꯁꯟꯒꯤ ꯀꯩꯅꯣ ꯇꯧꯕꯁꯦ ꯎꯝ ꯁꯦꯝ ꯁꯥꯕꯁꯦ
ꯎꯝ
ꯑꯩꯈꯣꯏ ꯊꯥ ꯑꯃ ꯃꯌꯥꯗꯤ ꯑꯗꯨꯝ ꯃꯥꯡꯈ꯭ꯔꯦꯕ ꯅꯦꯁꯟ ꯄ꯭ꯂꯥꯟ ꯆꯒꯠꯄ ꯈꯣꯀꯠꯄ ꯇꯧꯕꯗ ꯁꯤꯟꯗꯕꯁꯨ ꯌꯥꯗꯕ ꯑꯗꯨꯁꯨ ꯂꯧꯗꯣꯏꯅꯤꯅꯀꯣ
ꯎꯝ
ꯁ꯭ꯀꯨꯜ ꯏꯟꯇꯔꯟꯁꯤꯞ ꯆꯠꯂꯦ ꯆꯠꯂꯨ ꯂꯣꯏ ꯃꯥꯡꯉꯦ ꯂꯁꯦ ꯀ ꯁ꯭ꯋꯥꯗꯧꯈꯨꯝꯒꯤ ꯇꯧꯔꯝꯕꯗꯣ
ꯑꯥ
ꯒꯤ ꯃꯄꯣꯛ ꯀꯩꯀꯥ ꯇꯥꯏ ꯅꯨꯡꯉꯥꯏꯉꯥꯗ ꯍꯥꯏꯇꯥꯔꯦ ꯖꯨꯟꯗ ꯍꯗ ꯂꯣꯏꯈꯤꯕ ꯖꯨꯟꯗꯣ ꯑꯗꯨꯒꯤ ꯁꯚꯦꯟꯇꯤꯟꯗ ꯑꯍꯧꯕꯅꯦꯕꯀꯣ
ꯎꯝ
ꯂ ꯑꯗꯨꯒꯤ ꯊꯕꯛ ꯀꯩꯀꯥꯁꯨ ꯃꯔꯛ ꯃꯔꯛꯇ ꯆꯠꯄꯁꯨ ꯌꯥꯎꯔꯤ ꯌꯨꯝꯗ ꯀꯣ ꯑ ꯇ꯭ꯏꯁꯟꯁꯨ ꯇꯧꯕꯅꯤꯅ ꯑꯃꯨꯛ ꯊꯥꯗꯣꯛꯄꯁꯨ ꯌꯥ ꯁꯥꯇ꯭ꯔꯤꯁꯤꯅ ꯑꯃꯨꯛ ꯑꯉꯥꯡ ꯇꯨꯏꯁꯟ ꯃꯌꯥꯗꯨꯗ
ꯑꯉꯥꯡ ꯇꯨꯏꯁꯟꯒꯤ ꯃꯌꯥ ꯍꯥꯏꯁꯤꯅꯦ ꯑꯉꯥꯡ ꯇꯨꯏꯁꯟ ꯇꯧꯕꯗꯣ ꯑꯉꯥꯡ ꯑꯦꯛꯖꯥꯝꯁꯦ ꯇꯥꯛ ꯃꯣꯏꯒꯤ ꯍꯥꯞ ꯏꯌꯥꯔꯂꯤꯁꯦ
ꯑꯥ
ꯑꯗꯨꯒꯤ ꯂꯨꯍꯣꯡꯕꯁꯤꯁꯨ ꯑꯗꯨꯒꯤ ꯃꯅꯨꯡꯗ ꯑꯃꯨꯛ ꯇꯥ ꯍꯥꯡꯖꯟꯅꯗꯅ ꯅꯣꯏ ꯗꯥꯥꯇꯣꯝꯄꯣꯛꯇꯣ ꯑꯗꯨꯗ ꯑꯣ ꯄꯥꯁ ꯇꯧꯕ ꯐꯦꯜ ꯑꯣꯏꯕ꯭ꯔꯥ ꯈꯪꯕ ꯇꯝꯕꯗꯤ ꯉꯝꯕꯗꯤ ꯅꯠꯇ꯭ꯔꯦ ꯑꯩꯅ ꯈꯔꯁꯨ ꯇꯥꯝꯃꯦ ꯑꯗꯨꯒ ꯍꯟꯗꯛꯀꯤ ꯑꯃ ꯅ ꯇ ꯀꯩ ꯇꯣꯔꯕꯨꯡꯗ ꯅꯠꯇ꯭ꯔꯣ ꯀꯩꯅꯣ ꯇꯧꯕꯗꯣ ꯑꯉꯥꯡ ꯌꯨꯝꯗ ꯅꯣꯡꯃꯩ ꯀꯥꯞꯁꯤꯜꯂꯝꯗꯅ ꯁꯤꯒ ꯕꯗꯣ ꯃꯆꯥꯅꯤ
ꯑꯥ
ꯑꯗꯨꯒꯤ ꯏꯔꯥꯡ ꯇꯧꯕꯗ ꯁ꯭ꯀꯨꯜꯗꯣ ꯊꯥ ꯃꯈꯥꯏ ꯑꯃ ꯆꯥꯡ ꯂꯦꯞꯈ꯭ꯔꯦꯗꯅ ꯊꯃ ꯃ ꯌꯥ ꯑꯗꯨ ꯑꯣꯏꯔꯛꯄꯗ ꯃꯣꯏꯁꯦ ꯑꯦꯀꯥꯗꯃꯤꯛ ꯐꯦꯁꯟꯗꯣ ꯀꯥꯏꯕ ꯌꯥꯗꯕ ꯌꯥ ꯀꯥꯏꯗꯅꯕꯅꯦꯅꯅꯦ ꯀꯩꯅꯣ ꯄꯩꯈꯥꯗꯣ ꯀꯣꯏꯁꯟ ꯁꯟꯕꯥ ꯑꯃꯅ ꯑꯃꯅ ꯄꯤꯁꯜꯂꯒ ꯑꯉꯥꯡꯁꯦ ꯄꯥ ꯅꯪꯗ꯭ꯔꯤꯩꯗꯒꯤꯩ ꯑꯦꯛꯖꯥꯝ ꯇꯧ ꯎꯔꯦꯕꯀꯣ
ꯑ
ꯑꯗꯨ ꯅꯣꯏꯗ ꯑꯇꯣꯝꯄꯥꯎ ꯐꯦꯜ ꯑꯣꯏꯒꯦꯔꯥ ꯄꯥꯁ ꯇꯧꯒꯦꯔꯥ ꯅꯪꯅ ꯈꯔ ꯁꯤꯟꯅꯕꯤꯔꯝꯃꯣ ꯍꯥꯏꯅ ꯁꯤꯟꯅꯍꯜꯂꯝꯃꯦ
ꯎꯝ
ꯑꯗꯨ ꯂꯣꯏꯔꯕ ꯃꯇꯨꯡꯗ ꯑꯩ ꯂꯨꯍꯣꯡꯕꯗ ꯆꯠꯂꯦ ꯍ ꯗꯦ ꯇꯤꯟꯗ ꯍꯣꯡꯉꯦ ꯆꯥꯛꯀꯧꯕꯅꯠꯇꯦ ꯇ꯭ꯋꯦꯟꯇꯤ ꯇꯨꯗꯅꯦꯕꯀꯣ
ꯎꯝ
ꯑꯗꯨꯒ ꯗꯗꯥꯁꯨ ꯊꯨꯅ ꯆꯠꯇꯣꯏꯔꯦꯅ ꯊꯥ ꯐꯥꯕꯒꯤ ꯆꯥꯛꯀꯧꯕ ꯈꯣꯠꯆꯧꯕꯗꯣ ꯉꯔꯥꯡ ꯍꯥꯥꯟꯠꯇ ꯂꯣꯝꯗ ꯉꯥꯏ ꯔꯤꯕ
ꯍ
ꯄꯩ ꯈꯥꯖꯤꯅ ꯗꯦ ꯇ꯭ꯋꯦꯟꯇꯤꯟ ꯇ ꯇꯥꯕ
ꯑ
ꯑꯗꯨꯅ ꯀꯩꯝꯇ ꯄ꯭ꯔꯤꯄꯦꯔꯦꯁꯟ ꯇꯧꯕ ꯅꯪꯗ꯭ꯔꯦꯗꯅꯀꯣ ꯑꯗꯨꯅ ꯀꯩꯅꯣ ꯇꯧꯋꯤ ꯑꯗꯨꯃꯥꯏꯅ ꯑꯦꯛꯖꯥꯝꯗꯤ ꯊꯥꯈꯤ
ꯑꯩꯈꯣꯏ ꯇꯣꯝꯄꯣꯛꯅ ꯑꯉꯥꯡ ꯀꯣꯆꯤꯡ ꯇꯥꯛꯄ ꯆꯠꯄꯗꯣ ꯅꯪꯒꯤ ꯃꯍꯨꯠ ꯁꯤꯜꯂꯒ ꯑꯉꯥꯡꯗꯣ ꯃꯥꯅ ꯍꯥꯏꯔꯤꯕ ꯁꯩꯇꯦ
ꯑꯁ ꯑꯉꯥꯡꯗꯣ ꯂꯥꯏꯔꯤꯛ ꯌꯥꯝ ꯄꯥꯅꯤꯡꯗꯕꯅꯦꯅꯦ
ꯑ ꯃꯥ ꯎꯝ ꯃꯥꯥꯟꯗꯤ ꯁꯨꯃꯥꯏꯅ ꯇꯧꯏꯌꯦ ꯑꯉꯥꯡꯗꯨꯅ ꯍꯦꯛ ꯍꯩꯇ꯭ꯔꯤꯐꯥꯎꯁꯦ ꯑꯗꯨꯝ ꯃꯥ ꯄꯨꯡ ꯃꯥꯄꯟ ꯃꯈꯥꯏꯒ ꯍꯜꯂꯛꯄ ꯌꯥꯎꯋꯦ
ꯑꯥ
ꯑꯉꯥꯡꯗꯨꯅ ꯍꯩꯇ꯭ꯔꯤꯕ ꯃꯥꯗꯤꯦ ꯑꯗꯨꯝ ꯐꯝꯃꯒ ꯉꯥꯏꯔ ꯂꯩꯌꯦ ꯃꯥꯁꯦ
ꯎꯝ
ꯑꯗꯨꯅ ꯃꯤ ꯃꯆꯥꯗꯨꯗ ꯑꯩꯅ ꯐꯨꯒ ꯌꯥꯗ꯭ꯔꯥ ꯍꯥꯏꯔꯕꯨ ꯍꯦꯛ ꯂꯥꯛꯄꯒ ꯐꯨꯏ ꯈꯣꯠꯂꯦ ꯍꯥꯏꯔꯗꯤ ꯑꯃꯨꯛ ꯅꯨꯡꯉꯥꯏꯔꯣꯏꯔꯥ ꯑꯗꯨꯝ ꯑꯗꯨꯝ ꯍꯩꯇ꯭ꯔꯤꯕꯨ ꯐꯝꯍꯜꯂꯒ ꯑꯗꯨꯝ ꯑꯉꯥꯡꯗꯣ ꯑꯗꯨꯝ ꯇꯥꯍꯜꯂꯒ ꯊꯝꯃꯤ ꯑꯗꯨꯅ ꯑꯉꯥꯡꯗꯣ ꯋꯥꯗꯤ ꯋꯥꯔ ꯍꯩꯇꯗꯤ ꯍꯩꯍꯜꯂꯒꯦꯅ ꯐꯝꯍꯜꯂꯒ ꯑꯗꯨꯝ ꯊꯝꯕꯅꯤ ꯑꯗꯨ ꯑꯉꯥꯡꯗꯨꯕꯨ ꯑꯗꯨꯃꯥꯏꯅ ꯇꯧꯔꯤꯗꯨꯕꯨ ꯅꯣꯡꯉꯥꯜꯂꯒ ꯑꯦꯛꯖꯥꯝ ꯊꯥ ꯆꯠꯄꯗꯨ ꯑꯗꯨꯝ ꯀꯥꯎꯈ꯭ꯔꯦꯅ ꯏꯔꯝꯒꯗꯣꯏ ꯏꯔꯝꯃꯣꯏꯗꯣꯏ ꯃꯄꯨꯔꯣ ꯅꯪꯅ ꯍꯥꯟꯅ ꯂꯣꯏꯅꯔꯛꯄꯅꯤꯅ ꯅꯪꯅ ꯈꯔꯗꯤ ꯈꯪꯉꯝꯒꯅꯤ
ꯑꯗꯣ ꯉꯗꯣ ꯃꯁꯤ ꯄꯥꯈꯤꯕ ꯄꯔꯥꯁꯦ ꯍꯌꯦꯡ ꯄꯥꯜꯂꯒ ꯀꯥꯎꯕꯅꯦꯕ